ꯌꯦ ꯇꯑꯌꯦ
ꯑꯣ ꯅꯪ ꯀꯩꯅꯣ ꯁꯤ ꯅꯪ ꯁꯝ ꯁꯪꯕꯒꯤ ꯍꯥꯏꯕꯗꯣ ꯀꯃꯥꯏꯅ ꯇꯧꯔꯒꯦ ꯁ ꯑꯗꯨꯏꯔꯣ ꯅꯠꯇ꯭ꯔꯒ ꯀꯃꯥꯏꯅ ꯇꯧꯕꯅꯣ
ꯁꯝꯖꯦ ꯑꯩꯁꯤ ꯁꯪꯒꯦꯗꯤ ꯈꯟꯕꯅꯦꯕꯀꯣ ꯏꯊꯟꯗ ꯁꯪꯕꯗꯨ ꯇꯟꯕ ꯍꯥꯏꯗꯤ ꯏꯃꯥꯟꯅꯕꯤ ꯑꯃ ꯍꯧꯔꯒ ꯆꯠꯃꯤꯟꯅꯔꯒ ꯁꯤꯅ ꯐꯖꯩ ꯈꯣꯠꯂꯦꯅ ꯁꯪꯕꯅ ꯅꯨꯡꯉꯥꯏ ꯑꯗꯣ ꯅꯪ ꯁꯪꯗꯣꯏꯔꯣ
ꯑꯩꯁꯦ ꯁꯪꯁꯦꯔꯥꯏꯅ ꯈꯜꯂꯝꯕꯅꯦ ꯑꯗꯣ ꯑꯩꯁꯨ ꯏꯇꯣꯝꯇ ꯁꯪꯕ ꯇꯟꯕꯩꯅꯦꯕ ꯑꯩꯅ ꯅꯪꯉꯣꯟꯗ ꯍꯪꯉꯛꯏꯁꯦ ꯅꯪ ꯁꯪꯅꯤꯡꯉꯒꯗꯤ ꯅꯪ ꯁꯪꯒꯅꯤ ꯍꯥꯏꯔꯒꯗꯤ ꯏꯕꯥꯅꯤ ꯄꯨꯂꯞ ꯁꯪꯃꯤꯟꯅꯕ ꯌꯥꯏꯗꯅ ꯃꯆꯨꯗꯣ ꯍꯥꯏꯗꯤ ꯅꯪꯅ ꯑꯇꯣꯞꯄ ꯑꯃ ꯄꯥꯝꯃꯁꯨ ꯑꯩꯅ ꯄꫭꯝꯕꯨ ꯄꯥꯝꯃꯁꯨ ꯀꯩꯀꯥ ꯍꯥꯏꯗꯤ ꯕꯖꯥꫪꯗ ꯄꯣꯠ ꯂꯩꯕ ꯆꯠꯄ ꯀꯩꯀꯥꯗꯣ ꯅꯪꯒ ꯑꯗꯨꯝ ꯆꯠꯃꯤꯟꯅꯕ ꯌꯥꯏꯗꯅ ꯑꯗꯨꯗꯨꯒ ꯂꯩꯃꯤꯟꯅꯔꯛꯑꯒ ꯇꯧꯃꯤꯟꯅꯕ ꯌꯥꯏꯗꯅ ꯑꯗꯨꯗꯨꯏꯅꯦꯕ ꯑꯩꯅ ꯅꯪꯉꯣꯟꯗ ꯑꯃꯨꯛ ꯍꯪꯂꯛꯏꯁꯤꯅ
ꯕꯤ ꯑꯃꯁꯤꯅꯦ ꯃꯥꯏ ꯃꯐꯝ ꯑꯃꯗ ꯆꯪꯉꯣꯏꯕ ꯃꯥꯏ ꯃꯐꯝꯗꯣ ꯌꯥꯝ ꯐꯖꯩ ꯑꯩ ꯐꯖꯅ ꯍꯪꯉꯛꯈꯤꯒꯦ ꯑꯩꯗꯣ ꯍꯥꯏꯗꯤ ꯃꯉꯣꯟꯗ ꯍꯥꯏꯔꯞꯇꯪ ꯍꯪꯉꯝꯃꯒꯅꯦ ꯑꯩꯁꯦ ꯐꯅ ꯍꯥꯏꯗꯤ ꯁꯪꯁꯤꯔ ꯆꯪꯉꯣꯏꯁꯤꯔꯅ ꯈꯪꯗꯗꯅ ꯑꯩꯁꯦ ꯍꯪꯉꯛꯇ꯭ꯔꯦꯕ ꯃꯐꯝꯗꯣ ꯃꯥꯏ ꯃꯐꯝꯗꯣ ꯍꯥꯏꯗꯤ ꯃꯈꯨꯠꯁꯨ ꯅꯦ ꯌꯥꯝ ꯅꯥꯜꯂꯦꯕ ꯍꯥꯏꯗꯤ ꯁꯝ ꯃꯆꯨꯗꯣ ꯍꯥꯏꯁꯦ ꯁꯪꯕ ꯍꯥꯏꯔꯒ ꯉꯥꯡꯁꯠ ꯉꯥꯡꯈꯠꯄ ꯑꯗꯨꯃꯥꯏꯅ ꯑꯣꯏꯗꯦꯕ ꯍꯥꯏꯗꯤ ꯅꯨꯡꯁꯥ ꯉꯥꯡꯊꯣꯔꯀꯥꯟꯗ ꯍꯥꯏꯗꯤ ꯃꯆꯨꯗꯨ ꯂꯩꯗꯅ ꯏꯁꯥꯒꯤ ꯑꯗꯨꯝ ꯑꯣꯔꯤꯖꯤꯅꯦꯜꯁꯨ ꯃꯥꯟꯕ ꯈꯣꯠꯄ ꯑꯗꯨꯃꯥꯏꯅꯣꯏ ꯁꯪꯁꯦꯕ ꯑꯩꯗꯤ ꯌꯥꯝ ꯌꯥꯛꯄꯁꯦ ꯄꯥꯝꯗ꯭ꯔꯦꯕ ꯍꯥꯏꯗꯤ ꯁꯛꯁꯨ ꯃꯨꯕꯅꯤꯅ ꯍꯥꯏꯗꯤ ꯅꯨꯡꯁꯥꯒ ꯁꯥꯒꯠꯂꯛꯀꯥꯟꯗ ꯑꯩꯈꯣꯏ ꯃꯥꯅ ꯅꯁꯝ ꯃꯆꯨꯗꯨꯒ ꯈꯣꯠꯄꯅ ꯅꯍꯥꯃꯨꯛꯁꯨ ꯉꯥꯡꯉꯦ ꯑꯗꯨꯅꯅꯦ ꯍꯥꯏꯗꯤ ꯃꯆꯨꯗꯨ ꯈꯤꯇꯪ ꯃꯝꯂꯞ ꯍꯥꯏꯗꯤ ꯌꯥꯝ ꯃꯝꯕ ꯅꯠꯇ꯭ꯔꯁꯨ ꯏꯁꯥꯒꯤꯁꯨ ꯃꯥꯟꯖꯕ ꯅꯨꯡꯁꯥ ꯀꯥꯊꯣꯛꯑꯀꯥꯟꯗ ꯈꯔ ꯐꯖꯕꯗꯣ ꯏꯁꯥꯒ ꯉꯥꯟꯊꯣꯛꯄ ꯑꯗꯨꯃꯥꯏꯅ ꯁꯪꯒꯦ ꯅꯪꯗꯤ ꯀꯔꯝꯕ ꯃꯆꯨꯗ ꯄꯥꯝꯃꯤꯅꯣ ꯑꯩꯌꯥꯛꯄ ꯄꯥꯝꯕ꯭ꯔꯥ ꯅꯠꯇ꯭ꯔꯒ ꯑꯆꯝꯕ ꯄꯥꯝꯕ꯭ꯔꯣ
ꯑꯩꯁꯦ ꯑꯩꯅ ꯁꯪꯅꯤꯡꯉꯤꯕ ꯃꯆꯨꯁꯦ ꯍꯩꯈꯥ ꯑꯄꯠꯄ ꯃꯆꯨ ꯑꯗꯨꯃꯥꯏꯅ ꯁꯪꯅꯤꯡꯕ ꯍꯥꯏ ꯇꯥꯔꯦ ꯍꯥꯏꯗꯤ ꯀꯨꯆꯨꯁꯦ ꯉꯧꯊꯣꯛꯄ꯭ꯔꯥ ꯌꯦꯡꯒꯦ ꯇꯧꯅꯦꯕ ꯑꯗꯨ ꯃꯆꯨꯗꯣ ꯁꯪꯉꯒ ꯄꯛꯄ ꯄꯛꯇꯕ ꯍꯥꯏꯕ ꯑꯃꯁꯨ ꯂꯩꯗꯅ ꯑꯗꯨ ꯁꯪꯉꯒꯗꯤ ꯑꯩꯗꯣ ꯉꯧꯊꯣꯛꯇꯕ ꯃꯥꯟꯕ ꯍꯨꯖꯤꯛꯁꯦ ꯀꯩ ꯍꯥꯏꯅꯤ ꯅꯨꯡꯁꯥꯑꯒ ꯌꯥꯝ ꯀꯟꯅ ꯁꯥꯕꯒ ꯍꯥꯏꯗꯤ ꯑꯣꯝꯆꯥꯛꯅꯕꯒ ꯑꯗꯨꯃꯥꯏꯅꯁꯨ ꯑꯗꯨꯝ ꯇꯧ ꯂꯩꯕꯅꯤꯅ ꯁꯥꯅꯒ ꯁꯥꯕꯒ ꯑꯗꯨꯝ ꯁꯛꯁꯦ ꯀꯥꯊꯦꯛꯄ ꯍꯥꯏꯇꯥꯔꯦ ꯁꯥꯕꯅꯤꯅ ꯍꯥꯏꯗꯤ ꯄꯪꯊꯣꯛꯇꯁꯨ ꯊꯣꯛꯏꯗꯅ ꯄꯣꯠ ꯆꯩ ꯀꯩꯀꯥ ꯂꯩꯕ ꯆꯠꯄ ꯑꯗꯨꯃꯥꯏꯅ ꯊꯣꯛꯄꯅꯤꯅ ꯑꯗꯨ ꯁꯪꯉ ꯑꯗꯨ ꯃꯆꯨꯗꯣ ꯁꯪꯉꯒꯗꯤ ꯀꯨꯆꯨꯁꯦ ꯍꯥꯏꯗꯤ ꯄꯥꯟꯊꯣꯛꯄꯔ ꯌꯦꯡꯒꯦ ꯇꯧꯕꯅꯦꯕ ꯑꯩꯁꯦ ꯑꯗꯨꯗꯣꯏꯅꯦꯕ ꯑꯗꯣ ꯅꯪꯒꯤ ꯁꯝꯗꯣ ꯑꯗꯨꯃꯥꯏꯅ ꯁꯪꯉꯁꯦ ꯏꯕꯥꯅꯤ ꯑꯗꯨꯃꯥꯏꯅ ꯇꯧꯔ ꯂꯩꯔꯒ ꯁꯪꯃꯤꯟꯅꯔꯁꯦ ꯑꯗꯣ ꯑꯗꯨ ꯁꯪꯕ ꯂꯣꯏꯔꯒ ꯅꯪꯁꯦ ꯁꯪꯗ꯭ꯔꯤ ꯃꯃꯥꯡꯗ ꯅꯪ ꯁꯝꯗꯣ ꯀꯛꯁꯦ ꯍꯥꯏꯔ ꯅꯠꯇ꯭ꯔꯒ ꯂꯣꯏꯔꯒ ꯀꯛꯁꯦ ꯍꯥꯏꯔ ꯑꯗꯨ ꯍꯥꯏꯔꯛꯎ
ꯑꯩꯁꯦ ꯍꯥꯟꯅꯗꯤ ꯀꯛꯅꯤꯡꯉꯦ ꯍꯥꯏ ꯗꯤ ꯁꯝꯗꯨ ꯁꯪꯖꯤꯜꯂꯨꯔꯒ ꯍꯥꯏꯗꯤ ꯁꯝ ꯁꯥꯡꯕꯒꯤ ꯃꯇꯨꯡ ꯏꯟꯅ ꯃꯣꯏ ꯍꯤꯗꯥꯛꯇꯨꯁꯨ ꯆꯪꯗꯣꯔꯤ ꯄꯣꯠꯅꯤꯗꯅ ꯑꯗꯨꯅ ꯍꯤꯗꯥꯛꯇꯨ ꯃꯌꯥꯝ ꯇꯩꯁꯤꯜꯂꯨꯔꯒ ꯄꯩꯁꯥꯁꯨ ꯃꯌꯥꯝ ꯇꯤꯡꯉꯒ ꯀꯛꯇꯣꯏ ꯆꯔꯣ ꯍꯥꯟꯅ ꯐꯖꯅ ꯏꯁ ꯁꯝꯁꯦ ꯍꯥꯟꯅ ꯀꯛꯊꯠꯂꯒ ꯏꯁꯇꯥꯏꯜꯗꯣ ꯍꯥꯏꯗꯤ ꯗꯤ ꯍꯌꯦꯡ ꯁꯪꯉꯀꯥꯟꯗ ꯄꯛꯅꯗꯧꯕ ꯏꯁꯇꯥꯏꯜꯗꯣ ꯍꯥꯟꯅ ꯇꯧꯔꯦꯗꯅ ꯑꯗꯨꯒ ꯀꯛꯁꯦ ꯑꯗꯨ ꯅꯪ ꯁꯝ ꯀꯛꯄꯁꯤꯕꯨ ꯍꯥꯏꯗꯤ ꯀꯩ ꯀꯩ ꯃꯑꯣꯡꯅ ꯐꯖꯗꯣꯏꯅꯣ ꯍꯥꯏꯗꯤ ꯃꯆꯨꯗꯨꯒ ꯆꯥꯟꯅꯕ ꯂꯩꯗꯅ ꯃꯌꯥꯝ ꯁꯝꯁꯤ ꯌꯥꯝ ꯁꯥꯡꯕꯗꯤ ꯅꯠꯇꯦꯕ ꯑꯩꯁꯦ ꯑꯗꯒꯤ ꯐꯕꯁꯨ ꯅꯠꯇꯦ ꯁꯝꯁꯦ ꯇꯣꯟꯁꯨ ꯄꯣꯛꯈꯥꯏ ꯑꯗꯣ ꯍꯥꯟꯅ ꯀꯔꯤ ꯇꯧꯕꯅ ꯐꯕꯅꯣ ꯍꯌꯦꯡ ꯁꯪꯉꯀꯥꯟꯗ ꯁꯝꯗꯨ ꯐꯖꯅꯕ
ꯑꯗꯨꯒ ꯁꯝꯁꯦ ꯁꯨꯃꯥꯏꯅ ꯇꯧꯔꯁꯦ ꯍꯥꯟꯅꯅꯦ ꯀꯛꯑꯒ ꯍꯥꯟꯅ ꯀꯛꯊꯠꯂꯁꯦ ꯏꯕꯥꯅꯤꯗꯨ ꯆꯠꯂꯒ ꯀꯛꯎꯔꯁꯦ ꯁꯝꯁꯦ ꯍꯥꯏꯗꯤ ꯅꯪ ꯀꯔꯝꯕ ꯅꯪꯉꯣꯟꯗ ꯄꯛꯀꯗꯕ ꯑꯃ ꯌꯦꯡꯉꯁꯦꯕ ꯍꯥꯏꯗꯤ ꯑꯩꯅ ꯑꯗꯨꯝ ꯈꯟꯕꯗ ꯅꯪ ꯎꯝ ꯄꯛꯀꯗꯕ ꯍꯥꯏꯅ ꯍꯥꯏꯔꯤꯁꯦ ꯑꯗꯨꯝ ꯗꯥꯏꯔꯦꯛ ꯀꯩ ꯍꯥꯏꯅꯤ ꯆꯨꯝꯗ꯭ꯔꯤꯡ ꯏꯁꯇ꯭ꯔꯦꯠꯇ ꯅꯠꯇ꯭ꯔꯒꯀꯣ ꯀꯩꯅꯣ ꯁꯦꯞ ꯑꯃ ꯚꯤꯍꯤ ꯁꯦꯞꯇ ꯑꯣꯏꯔꯁꯨ ꯀꯛꯑꯁꯨ ꯌꯥꯏꯑꯕ ꯀꯛꯄꯩꯕꯨꯗꯤ ꯑꯗꯨ ꯅꯠꯇ꯭ꯔꯒꯁꯨ ꯑꯗꯨꯝ ꯃꯊꯥꯡ ꯃꯊꯥꯡ ꯑꯣꯏꯔꯒ ꯀꯛꯄꯤꯗꯣ ꯑꯗꯨꯁꯨ ꯌꯥꯏꯗꯅ ꯌꯥꯕꯕꯨꯗꯤ ꯑꯗꯣ ꯅꯪꯉꯣꯟꯗ ꯄꯛꯀꯗꯕ ꯑꯃ ꯍꯥꯏꯐꯦꯠ ꯆꯥꯎꯔꯥꯛꯄ ꯑꯃ ꯌꯦꯡꯉꯁꯦꯕ ꯑꯃꯗꯩꯕꯨ ꯑꯣꯏꯔꯣ ꯍꯥꯏꯗꯤ ꯅꯦꯠꯇꯩꯩ ꯑꯣꯏꯔꯁꯨ ꯌꯦꯡꯉꯁꯦꯕ ꯑꯗꯨꯗꯨꯒ ꯇꯧꯔꯒ ꯃꯑꯣꯡꯗꯣ ꯌꯦꯡꯉꯒ ꯏꯕꯥꯅꯤ ꯆꯠꯂꯒ ꯀꯛꯎꯨꯔꯁꯦ ꯍꯥꯟꯅ ꯑꯗꯨ ꯀꯛꯄ ꯂꯣꯏꯔꯒ ꯏꯕꯥꯅꯤ ꯄꯣꯠꯇꯣ ꯂꯩꯔꯨꯔꯁꯦ ꯁꯝ ꯁꯪꯅꯕ ꯃꯄꯣꯠ ꯃꯆꯩꯗꯣ ꯑꯗꯨꯗꯨꯒ ꯂꯥꯛꯑꯒ ꯍꯥꯟꯅ ꯀꯛꯄ ꯂꯣꯏꯔꯒ ꯍꯜꯂꯛꯑꯒ ꯑꯗꯨꯝ ꯁꯪꯕ ꯍꯧꯔꯁꯦꯕ ꯑꯗꯨꯒꯤꯗꯤ ꯑꯗꯣ ꯅꯪ ꯍꯥꯏꯗꯤ ꯄꯨꯡ ꯀꯌꯥ ꯑꯋꯥꯏꯗ ꯌꯥꯗꯣꯏꯅꯣ ꯆꯠꯄ ꯈꯣꯠꯄꯊꯈꯈ
ꯑꯗꫭ ꯉꯁꯤꯗꯤ ꯊꯦꯡꯉꯅꯤ ꯑꯗꯨꯅ ꯍꯌꯦꯡꯗꯣ ꯈꯔ ꯉꯟꯅ ꯆꯥꯛ ꯏꯁꯤꯡ ꯆꯥꯔꯦꯗꯅ ꯑꯗꯨꯒ ꯏꯕꯥꯅꯤꯗꯨ ꯆꯠꯂꯁꯦ ꯍꯥꯟꯅ ꯍꯥꯏꯗꯤ ꯁꯝ ꯀꯛꯄꯗꯨꯗꯅꯦ ꯍꯥꯏꯗꯤ ꯑꯩ ꯁꯨꯝ ꯏꯃꯥꯟꯅꯕꯤ ꯃꯥ ꯐꯖꯕ ꯂꯩꯌꯦꯕꯀꯣ ꯑꯗꯨꯗ ꯃꯥꯏꯗꯣ ꯀꯥꯏ ꯀꯛꯄꯅꯣ ꯈꯣꯠꯄꯅꯣꯗꯣ ꯈꯔ ꯐꯖꯕ ꯃꯐꯝꯗꯣ ꯀꯛꯑꯁꯦ ꯑꯗꯨ ꯂꯣꯏꯔꯒ ꯍꯧꯖꯤꯛ ꯍꯥꯏꯗꯤ ꯃꯆꯨ ꯀꯩꯀꯩꯗꯣ ꯏꯕꯥꯅꯤ ꯆꯥꯟꯅꯕ ꯃꯇꯨꯡ ꯏꯟꯅ ꯇꯧꯁꯦꯕ ꯍꯥꯏꯗꯤ ꯁꯪꯉꯤꯅꯦꯁꯨ ꯁꯪꯉꯒ ꯍꯥꯏꯗꯤ ꯁꯛꯀ ꯆꯥꯟꯅꯗꯕꯗꯤ ꯇꯜꯂꯤꯗꯅ ꯑꯩꯈꯣꯏ ꯅꯍꯥꯟꯃꯨꯛ ꯏꯃꯥꯟꯅꯕꯤꯅꯦ ꯍꯥꯏꯗꯤ ꯃꯁꯛꯇꯨꯅ ꯃꯨꯔꯒ ꯃꯁꯝꯗꯨꯅ ꯉꯥꯡꯈꯠꯂꯒ ꯇꯧꯕꯗꯨ ꯐꯖꯗꯦꯕ ꯍꯥꯏꯗꯤ ꯆꯥꯟꯅꯗꯕ ꯗꯣ ꯑꯗꯨꯅꯅꯦ ꯏꯁꯥꯅ ꯈꯔ ꯐꯖꯅ ꯃꯨꯟꯅ ꯌꯦꯡꯉꯁꯦ ꯑꯗꯨꯒ ꯀꯛꯁꯦ ꯑꯗꯣ ꯑꯩꯁ ꯁꯝꯁꯦ ꯃꯇꯣꯟꯁꯦ ꯌꯥꯝ ꯄꯣꯠꯈꯥꯏꯌꯦꯕꯀꯣ ꯃꯇꯣꯟꯁꯦ ꯄꯣꯈꯥꯏꯕꯅꯤꯅ ꯃꯇꯣꯟꯁꯤꯗꯤ ꯀꯛꯄꯨꯗꯤ ꯀꯛꯑꯅꯤꯗꯅ ꯑꯗꯣ ꯃꯇꯣꯟꯁꯦ ꯍꯥꯟꯅ ꯀꯟꯗꯤꯁꯅꫪ ꯀꯩꯀꯩ ꯇꯩꯔꯒ ꯈꯣꯠꯂꯒ ꯅꯣꯡ ꯅꯤꯅꯤ ꯖꯨꯇꯣꯟ ꯇꯧꯔꯒ ꯒ ꯐꯖꯅ ꯇꯧꯁꯤꯔꯅ ꯈꯜꯂꯤꯅꯦ ꯊꯥꯎꯁꯨ ꯇꯩꯗꯤ ꯇꯩꯔꯤꯅꯦ ꯑꯩꯁꯦ ꯌꯨꯕꯤ ꯊꯥꯎ ꯀꯩꯀꯩꯁꯦ ꯏꯔꯨꯖꯗ꯭ꯔꯤ ꯀꯥꯟ ꯍꯥꯟꯅ ꯇꯧꯕ ꯌꯥꯕꯗꯤ ꯇꯧꯔꯤꯅꯦ ꯑꯗꯨꯏꯁꯨ ꯃꯇꯣꯟꯁꯦ ꯑꯗꯨꯝ ꯍꯦꯛꯇ ꯄꯣꯛꯈꯥꯏꯕ ꯅꯪꯗꯤ ꯃꯇꯣꯟ ꯀꯩꯀꯩ ꯄꯣꯈꯥꯏꯕ ꯈꯣꯠꯄ ꯇꯧꯗꯕ꯭ꯔꯣ
ꯑꯩꯁꯦ ꯁꯝ ꯃꯇꯣꯟ ꯄꯣꯈꯥꯏꯕꯁꯤꯗꯤ ꯄꯥꯛꯅ ꯇꯧꯗꯦꯕ ꯑꯗꯨꯝꯕꯗꯨꯗꯤ ꯑꯩ ꯇꯧꯗꯦ ꯑꯗꯨꯕꯨ ꯍꯥꯏꯗꯤ ꯑꯗꯨꯝꯕꯗꯤ ꯇꯧꯗꯦ ꯑꯗꯣ ꯅꯪꯒꯤ ꯇꯧꯕꯅꯤꯅ ꯁꯨꯃꯥꯏꯅ ꯇꯧꯔꯁꯦ ꯅꯪꯒꯤ ꯃꯇꯣꯟ ꯄꯣꯛꯈꯥꯏ ꯍꯥꯏꯔꯕꯅꯤꯅ ꯍꯥꯟꯅꯅꯦ ꯀꯃꯥꯏꯅ ꯇꯧꯅꯤ ꯍꯥꯏꯕ ꯑꯗꯨꯗ ꯅꯪꯒꯤ ꯑꯗꯨꯃꯥꯏꯅ ꯇꯧꯔꯕꯅꯤꯅ ꯑꯇꯣꯞꯄ ꯃꯈꯟ ꯃꯈꯟ ꯁꯤꯖꯤꯟꯅꯔꯒ ꯅꯪꯗꯣ ꯌꯦꯡꯉꯁꯦꯕ ꯍꯥꯏꯗꯤ ꯑꯦꯂꯣꯕꯦꯔꯥ ꯀꯩꯀꯥꯁꯨ ꯂꯩꯗꯅ ꯑꯗꯨꯝ ꯄꯥꯟꯔꯝꯅꯤ ꯅꯣꯏ ꯌꯨꯝꯗꯁꯨ ꯑꯗꯨꯗꯨꯅ ꯑꯗꯨꯗꯩ ꯍꯦꯛꯑ ꯈꯣꯠꯂꯒ ꯑꯗꯨꯗꯒꯤ ꯖꫭꯇꯣꯟꯗꯣ ꯇꯧꯔꯁꯦ ꯑꯗꯨꯒ ꯌꯨꯕꯤ ꯊꯥꯎꯗꯨꯒ ꯃꯤꯛꯁ ꯇꯧꯔꯒ ꯇꯩꯁꯦꯕ ꯑꯗꯨꯗꯨꯒ ꯌꯦꯡꯁꯦꯕ ꯌꯨꯕꯤ ꯊꯥꯎꯗꯨꯁꯨ ꯐꯕꯅꯤꯅ ꯑꯦꯂꯣꯕꯦꯔꯥꯁꯨ ꯑꯗꯨꯝ ꯐꯗꯤ ꯐꯩꯗꯅ ꯑꯅꯤꯗꯣ ꯑꯗꯨꯃꯥꯏꯅ ꯑꯍꯥꯟꯕꯗ ꯇꯣꯡꯈꯥꯏ ꯇꯣꯡꯈꯥꯏꯅ ꯇꯧꯔ ꯌꯦꯡꯉꯁꯦ ꯑꯗꯨꯗꯨꯒ ꯑꯗꯨꯗ ꯐꯠꯇ꯭ꯔꯒꯗꯤ ꯑꯅꯤꯗꯣ ꯑꯃꯨꯛ ꯄꯨꯟꯁꯤꯟꯅꯔꯒ ꯑꯃꯨꯛ ꯃꯤꯛꯁ ꯇꯧꯔꯒ ꯇꯩꯔꯒ ꯆꯥꯎꯔꯥꯛꯄꯗꯨ ꯌꯦꯡꯁꯦꯕ ꯑꯗꯨꯗ ꯈꯤꯇꯪꯗ ꯑꯣꯏꯔꯁꯨ ꯐ ꯇꯕ ꯌꯥꯏ ꯑꯗꯨꯝ ꯀꯩꯀꯥ ꯁꯪꯕ ꯂꯣꯏꯔ ꯈꯣꯠꯂꯒꯁꯨ ꯅꯪ ꯑꯗꯨ ꯑꯗꯨꯝ ꯁꯤꯖꯤꯟꯅꯔꯒꯗꯤ ꯃꯇꯣꯟꯗꯣ ꯁꯨꯡꯄꯣꯛ ꯄꯣꯛꯈꯥꯏꯔꯛꯇ꯭ꯔꯦꯗꯅ ꯑꯩꯅ ꯑꯗꯨꯃꯥꯏꯅ ꯈꯟꯕꯅꯦꯕ ꯑꯗꯣ ꯅꯪ ꯉꯁꯤ ꯌꯥꯔꯣꯏ ꯍꯥꯏꯔꯕꯅꯤꯅ ꯍꯌꯦꯡꯗꯣ ꯑꯣꯏꯅ ꯆꯠꯂꯁꯦ ꯍꯌꯦꯡ ꯆꯠꯄꯁꯤꯗ ꯑꯗꯨ ꯍꯥꯟꯅ ꯁꯝ ꯀꯛꯐꯝꯗ ꯍꯥꯟꯅ ꯆꯪꯉꯁꯦ ꯁꯝ ꯀꯛꯐꯝꯗ ꯆꯪꯉꯒ ꯁꯝꯗꯣ ꯍꯥꯟꯅ ꯀꯛꯊꯠꯂꯁꯦ ꯑꯗꯨꯗꯨꯒ ꯍꯧꯖꯤꯛꯀꯤ ꯁꯪꯗꯨꯕ ꯏꯕꯥꯅꯤꯒꯤ ꯄꯣꯠ ꯆꯩꯗꯣ ꯂꯩꯔꯨꯔꯁꯦ
ꯍꯣꯏ ꯑꯗꯨꯃꯥꯏꯅ ꯇꯧꯔꯁꯨ ꯑꯩꯗꯣ ꯑꯩꯗꯣ ꯅꯣꯡ ꯅꯤꯅꯤ ꯂꯩꯔꯒ ꯑꯣꯏꯔꯁꯨ ꯇꯩꯔꯁꯨ ꯇꯩꯒꯦ ꯅꯪ ꯍꯥꯟꯅ ꯑꯗꯨꯝ ꯂꯩꯒꯦꯁꯨ ꯇꯩꯔꯣꯕ ꯁꯝ ꯀꯂꫪꯗꯣ ꯍꯥꯏꯗꯤ ꯑꯩ ꯁꯝꯗꯣ ꯍꯥꯟꯅꯁꯨ ꯌꯥꯝ ꯐꯠꯇꯕꯅꯤꯅꯅꯦ ꯍꯥꯟꯅ ꯍꯧꯖꯤꯛꯀꯤ ꯅꯪ ꯍꯥꯏꯕ ꯑꯦꯂꯣꯚꯦꯔꯥ ꯀꯩꯀꯩꯗꯣ ꯑꯩꯁꯨ ꯅꯍꯥꯟꯗꯩ ꯇꯧꯒꯦ ꯈꯜꯂꯒꯅꯦ ꯑꯗꯨꯝ ꯇꯟꯗꯅ ꯂꯩꯕ ꯑꯗꯨꯏ ꯀꯩꯗꯣ ꯍꯥꯟꯅ ꯇꯩꯔꯒꯦꯕ ꯑꯩꯁꯦ ꯑꯗꯨꯒ ꯍꯥꯏꯗꯤ ꯈꯤꯇꯪ ꯏꯁꯥꯅ ꯍꯥꯏꯗꯤ ꯗꯥꯏꯔꯦꯛ ꯀꯦꯃꯤꯀꯦꯜ ꯊꯥꯖꯤꯟꯕꯗꯨꯗꯩꯗꯤ ꯏꯁꯥꯅ ꯍꯥꯟꯅ ꯍꯥꯏꯗꯤ ꯈꯤꯇꯪ ꯖꯣꯇꯣꯟ ꯇꯧꯔꯒ ꯇꯧꯕꯗꯨꯅ ꯐꯩꯗꯅ ꯑꯦꯂꯣꯕꯦꯔꯥ ꯑꯗꯒꯤ ꯌꯨꯕꯤꯀꯥ ꯀꯩꯀꯩꯗꯣ ꯈꯔ ꯇꯩꯔꯒꯦ ꯑꯗꯨꯒ ꯍꯥꯏꯗꯤ ꯑꯗꯨ ꯇꯩꯔꯒ ꯁꯝꯗꯨ ꯈꯤꯇꯪ ꯅꯨꯡꯉꯥꯏꯔꯦ ꯍꯥꯏꯔ ꯀꯥꯟꯗ ꯑꯣꯏꯅ ꯁꯪꯂꯒꯦ ꯅꯪꯒꯤ ꯍꯥꯟꯅ ꯇꯩꯔꯣ ꯑꯗꯨꯗꯤ ꯃꯆꯨꯗꯣ ꯅꯪꯒꯤ ꯆꯥꯟꯅꯔꯒ ꯐꯖꯩ ꯈꯣꯠꯂꯦꯅ ꯍꯥꯏꯔꯗꯤ ꯑꯩꯁꯨ ꯑꯃꯨꯛ ꯅꯪꯒꯤ ꯐꯖ ꯑꯩꯅ ꯄꯥꯝꯕ ꯃꯆꯨꯗꯨꯣ ꯅꯠꯇ꯭ꯔꯁꯨ ꯅꯪꯒꯤ ꯃꯆꯨ ꯇꯥꯔꯛꯄꯗꯣ ꯑꯗꯨꯃꯥꯏꯅ ꯇꯧꯔꯒ ꯅꯪꯒꯤ ꯑꯗꯨ ꯁꯪꯉꯁꯨ ꯌꯥꯏ ꯑꯗꯨ ꯅꯪ ꯅꯁꯝꯗꯨ ꯆꯨꯕ꯭ꯔꯣ ꯀꯃꯥꯏꯅ ꯇꯧꯒꯦ ꯑꯩꯗꯤ ꯃꯃꯥꯡꯗꯅꯦ ꯃꯃꯥꯡ ꯁꯪꯕꯗ ꯁꯝꯁꯦ ꯃꯌꯥꯝ ꯁꯪꯉꯁꯨ ꯍꯦꯛꯇ ꯆꯨꯒꯟꯗꯦ ꯍꯥꯏꯕ ꯁꯝꯁꯦ ꯀꯃꯥꯏꯅ ꯇꯧꯕꯅꯣ ꯈꯪꯗꯦ ꯅꯪꯒꯤꯗꯤ ꯍꯥꯏꯗꯤ ꯁꯪꯅꯤꯡꯕ ꯃꯆꯨ ꯁꯪꯀꯥꯟꯗ ꯇꯥꯕ꯭ꯔꯥ ꯀꯃꯥꯏꯅ ꯇꯧꯒꯦ ꯅꯪ ꯁꯝꯗꯨꯗꯤ
ꯑꯩꯁꯦ ꯁꯝꯁꯦ ꯑꯩ ꯑꯃꯨꯛ ꯐꯥꯎ ꯁꯪꯗ꯭ꯔꯤꯕꯗꯣ ꯑꯩ ꯍꯟꯗꯛꯅ ꯑꯍꯥꯝꯕꯅꯦꯕ ꯑꯩꯁꯦ ꯇ꯭ꯔꯥꯏ ꯇꯧꯒꯦ ꯇꯧꯕꯅꯦꯕ ꯑꯍꯥꯝꯕꯅꯤꯅ ꯍꯥꯏꯗꯤ ꯃꯆꯨꯁꯦ ꯑꯌꯥꯛꯄ ꯑꯃ ꯍꯥꯟꯅ ꯇ꯭ꯔꯥꯏ ꯇꯧꯒꯦ ꯇꯧꯕ ꯍꯥꯏꯗꯤ ꯑꯋꯥꯕꯅ ꯍꯥꯟꯅ ꯇꯧꯕꯗꯣ ꯑꯩꯅ ꯄꯥꯝꯗꯕꯩꯅꯦꯕ ꯑꯃꯨꯛ ꯐꯥꯎ ꯁꯪꯗ꯭ꯔꯤꯕꯅꯤꯅ ꯑꯩꯗꯣ ꯁꯝꯁꯦ ꯀꯩ ꯍꯥꯏꯅꯤ ꯈꯦꯡ ꯈꯦꯡ ꯂꯥꯎꯕꯒꯤ ꯑꯃ ꯆꯨꯗꯧ ꯃꯥꯟꯗꯕ ꯍꯥꯏ ꯇꯔꯦ ꯑꯩ ꯑꯇꯣꯞꯄ ꯏꯃꯥꯟꯅꯕꯤꯗꯁꯨ ꯑꯩꯁꯦ ꯑꯁꯤ ꯃꯆꯨ ꯁꯝꯅꯤꯡꯉꯦ ꯑꯗꯣ ꯇꯥꯗꯧ ꯃꯥꯟꯗꯦ ꯈꯣꯠꯇꯦꯅ ꯍꯥꯏꯕ ꯀꯥꯟꯗ ꯎꯝ ꯅꯪꯒꯤ ꯁꯝꯁꯦ ꯀꯩꯅꯣ ꯇꯧꯋꯦ ꯌꯥꯝ ꯀꯩꯅꯣ ꯇꯧꯋꯦ ꯍꯥꯏꯗꯤ ꯀꯨꯞꯁꯨ ꯀꯨꯞꯄ ꯈꯦꯡ ꯈꯦꯡ ꯂꯥꯎꯕ ꯅꯤꯅ ꯃꯆꯨ ꯅꯪꯅ ꯄꯥꯝꯃꯤ ꯃꯆꯨꯁꯦ ꯇꯥꯗꯧ ꯃꯥꯟꯗꯦ ꯈꯣꯠꯇꯦꯅ ꯍꯥꯏꯌꯦꯕ ꯑꯗꯨꯗꯨꯅ ꯑꯩꯁꯦ ꯑꯗꯨ ꯍꯥꯟꯅ ꯌꯦꯡꯉꯒꯦ ꯑꯗꯣ ꯑꯩꯅ ꯑꯗꯨꯃꯥꯏꯅ ꯑꯩꯉꯣꯟꯗ ꯄꯛꯄ꯭ꯔꯥ ꯈꯣꯠꯄ꯭ꯔꯥ ꯍꯥꯏꯅ ꯑꯩ ꯑꯗꯨ ꯁꯪꯉꯒꯕꯨꯗꯤ ꯌꯦꯡꯕꯨꯗꯤ ꯌꯦꯡꯉꯒꯦ ꯑꯗꯨ ꯌꯦꯡꯉꯤꯀꯥꯟꯗ ꯅꯪꯗꯣ ꯅꯪꯒꯤ ꯁꯝꯗꯣ ꯃꯇꯣꯟꯕ ꯄꫭꯛ ꯈꯥꯏꯕ ꯈꯣꯠꯄ ꯇꯧꯔꯤꯗꯣ ꯍꯥꯏꯗꯤ ꯇꯤꯜꯍꯧ ꯀꯩꯀꯥꯗꯣ ꯀꯩꯅꯣ ꯇꯧꯔꯒ ꯇꯣꯛꯁꯨꯗ ꯁꯨꯔꯒ ꯑꯗꯨꯒꯤ ꯇꯛꯈꯥꯏꯔꯒ ꯑꯗꯨꯒꯤ ꯃꯍꯤꯗꯣ ꯇꯩꯕꯁꯨ ꯐꯕꯅꯦꯕ ꯌꯨꯕꯤ ꯊꯥꯎꯒ ꯃꯤꯛꯁ ꯇꯧꯔꯒ ꯑꯗꯒꯤ ꯎꯝ ꯃꯆꯨꯗꯣ ꯃꯆꯨꯒꯁꯨ ꯇꯧꯔꯒ ꯆꯝꯄ꯭ꯔꯥꯒ ꯇꯧꯔꯒ ꯑꯗꯨꯃꯥꯏ ꯑꯗꯨꯁꯨ ꯐꯗꯤ ꯐꯕꯅꯦꯕ
ꯍꯣꯏ ꯑꯗꯨꯃꯥꯏꯅꯁꯨ ꯌꯦꯡꯉꯒꯦ ꯆꯝꯄ꯭ꯔꯥ ꯀꯩꯀꯩ ꯇꯩꯕꯗꯣ ꯁꯝ ꯂꯨꯄꯧ ꯂꯩꯕ ꯈꯣꯠꯄꯗꯣ ꯆꯝꯄ꯭ꯔꯥ ꯇꯩꯕꯁꯨ ꯐꯩꯌꯦ ꯈꯣꯠꯂꯦꯅ ꯑꯩꯁꯨ ꯆꯝꯄ꯭ꯔꯥ ꯃꯔꯛ ꯑꯃ ꯇꯩꯔꯝꯃꯤ ꯃ ꯁꯄ ꯇꯗꯨ ꯈꯨꯁꯤ ꯊ ꯁꯣꯁ ꯍꯥꯏꯒ ꯌꯥꯝ ꯑꯁꯝ꯭ꯔꯥꯇ ꯇꯩꯕꯂꯣ ꯑꯗꯨꯅꯅꯦ ꯅꯪꯁꯤꯅꯦ ꯍꯥꯟꯅꯅꯦ ꯍꯥꯏꯗꯤ ꯃꯣꯏ ꯑꯇꯣꯞꯄ ꯀꯩꯀꯩ ꯀꯟꯗꯤꯁꯅꯔ ꯀꯩꯀꯩꯗꯨ ꯌꯥꯝ ꯇꯩꯗꯕꯤꯗꯣ ꯍꯧꯖꯤꯛꯀꯤ ꯑꯦꯂꯣꯕꯦꯔꯥ ꯇꯩꯕ ꯑꯗꯒꯤ ꯊꯥ ꯍꯧꯖꯤꯛ ꯅꯪꯅꯗꯤꯤ ꯂꯧꯅꯒ ꯍꯥꯏꯕꯗꯣ ꯑꯗꯨꯃꯥꯏꯅ ꯈꯔ ꯑꯩꯁꯦ ꯁꯦꯝꯃꯒꯦ ꯅꯠꯇ꯭ꯔꯗꯤꯅꯦ ꯍꯥꯏꯁꯦ ꯑꯃꯨꯛ ꯁꯝꯁꯦ ꯃꯆꯨ ꯁꯪꯉꯨꯔꯒ ꯍꯌꯦꯡ ꯈꯔ ꯂꯩꯔꯒ ꯁꯝꯁꯦ ꯄꯦꯗ꯭ꯔꯦꯦꯛ ꯄꯦꯗ꯭ꯔꯦꯦꯛ ꯂꯥꯎꯔꯛꯀꯗ꯭ꯔꯅ ꯈꯟꯕ ꯍꯥꯏꯗꯤ ꯄꯥꯃꯔꯅ ꯀꯩꯅ ꯆꯤꯡꯉꯨꯕꯒꯤꯅꯦ ꯁꯝꯁꯦ ꯌꯥꯝ ꯊꯤꯅ ꯁꯣꯛꯑꯦꯕ ꯑꯗꯨꯅ ꯍꯥꯟꯅ ꯍꯥꯏꯗꯤ ꯑꯗꯨꯃꯥꯏꯅ ꯈꯨꯠꯅ ꯍꯥꯏꯗꯤ ꯏꯁꯥꯅ ꯇꯧꯖꯕ ꯌꯥꯕꯗꯣ ꯑꯗꯨꯃꯥꯏꯅ ꯈꯔ ꯇꯧꯔꯒꯦ ꯑꯗꯨꯒ ꯎꯝ ꯍꯧꯖꯤꯛꯀꯤ ꯁꯪꯕ ꯀꯥꯟꯗ ꯃꯆꯨꯗꯣ ꯇꯥꯅꯕ ꯑꯗꯨꯃꯥꯏꯅ ꯇꯧꯔꯁꯦ ꯑꯗꯨꯗ ꯅꯪꯁꯨ ꯍꯥꯏꯗꯤ ꯑꯗꯨꯝ ꯍꯌꯦꯡꯁꯤ ꯅꯪ ꯍꯥꯡꯗꯣꯔꯤꯕ꯭ꯔꯣ ꯑꯌꯨꯛ ꯉꯟꯇꯥ ꯆꯠꯄꯅ ꯐꯕ꯭ꯔꯥ ꯅꯠꯇ꯭ꯔ ꯅꯨꯡꯊꯤꯤꯟ ꯅꯨꯡꯁꯥ ꯈꯔ ꯅꯦꯝꯊꯔ ꯆꯠꯁꯦ ꯍꯥꯏꯕ꯭ꯔꯣ
ꯅꯨꯡꯁꯤ ꯀꯩꯅꯣ ꯇꯧꯁꯦ ꯅꯨꯡꯊꯤꯟ ꯅꯨꯡꯁꯥ ꯅꯦꯝꯊꯔꯒ ꯑꯣꯏꯅ ꯆꯠꯁꯦ ꯍꯥꯏꯕꯗꯤ ꯁꯥꯁꯨ ꯁꯥꯕꯅꯤꯅ ꯑꯣꯝ ꯆꯥꯛꯅꯕꯅꯤꯅ ꯑꯗꯨꯃꯥꯏꯅ ꯇꯧꯔꯒ ꯑꯣꯏꯅ ꯆꯠꯇꯤ ꯆꯠꯁꯦ ꯑꯩ ꯅꯉꯣꯟꯗ ꯑꯗꯨꯝ ꯄꯥꯎꯗꯣ ꯍꯥꯏꯔꯛꯀꯦꯕ ꯆꯠꯄꯩ ꯃꯇꯝꯗꯣ ꯑꯦ ꯑꯩ ꯂꯣꯏꯁꯤꯟꯕ ꯍꯧꯗꯣꯔꯦ ꯅꯪꯁꯨ ꯂꯣꯏꯁꯤꯜꯂꯨꯔ ꯁꯨꯃꯥꯏꯅ ꯇꯧꯁꯦ ꯑꯗꯨꯒ ꯑꯁꯤꯗ ꯊꯦꯡꯅꯁꯤ ꯈꯣꯠꯁꯤ ꯍꯥꯏꯕꯗꯣ ꯃꯐꯝꯗꯣ ꯏꯕꯥꯅꯤ ꯍꯥꯏꯅꯔꯒ ꯆꯠꯄꯅ ꯐꯩꯗꯅ ꯑꯩꯅ ꯑꯗꯨꯝ ꯍꯥꯏꯗꯤ ꯑꯩꯅ ꯍꯥꯟꯅ ꯂꯣꯏꯁꯤꯜꯂꯒ ꯅꯪ ꯑꯃꯨꯛ ꯉꯥꯏ ꯂꯩꯅꯤ ꯑꯗꯨꯗꯩ ꯅꯪ ꯍꯥꯟꯅ ꯂꯣꯏꯁꯤꯜꯂꯒ ꯑꯩ ꯉꯥꯏ ꯂꯩꯕꯗꯨꯁꯨ ꯅꯨꯡꯉꯥꯏꯇꯦꯕ ꯑꯗꯨꯅ ꯑꯩ ꯑꯗꯨꯝ ꯂꯣꯏꯁꯤꯜꯂꯝꯗꯦ ꯀꯥꯟꯗ ꯅꯪꯉꯣꯟꯗ ꯑꯗꯨꯝ ꯍꯥꯏꯔꯛꯀꯦ ꯑꯗꯣ ꯍꯌꯦꯡ ꯑꯩ ꯆꯠꯂꯝꯗꯦ ꯀꯥꯟꯗ ꯑꯗꯨꯝ ꯇꯧꯔꯛꯀꯦ ꯌꯥꯅꯤꯗꯅ
ꯍꯣꯏ ꯌꯥꯏ ꯌꯥꯏ ꯅꯪꯒ ꯂꯣꯏꯁꯤꯟꯕ ꯍꯧꯔꯝꯗꯥꯏꯗꯣ ꯍꯥꯏꯗꯤ ꯉꯥꯏꯅꯕꯗ ꯅꯨꯡꯉꯥꯏꯇꯦꯗꯅ ꯅꯍꯥꯛꯃꯨꯛꯁꯨ ꯏꯕꯥꯅꯤ ꯊꯕꯛ ꯆꯠꯁꯦ ꯍꯥꯏꯔꯒ ꯍꯦꯛꯇ ꯉꯥꯏꯅꯩ ꯑꯃꯅ ꯉꯟꯇꯥ ꯂꯣꯏꯁꯤꯟꯅꯤ ꯑꯃꯅ ꯅꯨꯡꯗꯥꯡ ꯂꯣꯏꯁꯤꯟꯅꯤ ꯑꯗꯨꯅꯅꯦ ꯍꯥꯏꯗꯤ ꯅꯪꯅ ꯂꯣꯏꯁꯤꯟꯕ ꯍꯧꯗꯣꯔꯦ ꯆꯠꯂꯁꯤ ꯁꯤ ꯍꯣꯠꯅꯁꯦꯅ ꯍꯥꯏꯔꯀꯥꯟꯗꯣ ꯑꯩꯉꯣꯟꯗ ꯄꯥꯎ ꯄꯤꯔꯛꯑꯣ ꯍꯣꯏ ꯍꯣꯏ ꯍꯌꯦꯡ ꯑꯃꯨꯛ ꯄꯥꯎ ꯐꯥꯎꯅꯔꯁꯤꯀꯣ